ꯍꯥꯜꯂꯣ ꯀꯩꯗꯧꯔꯤꯅꯣ
ꯑꯦ ꯆꯥꯛ ꯆꯕ ꯂꯣꯢꯔꯒ ꯐꯥꯝꯃꯦ
ꯍꯥ
ꯅꯪꯗꯤ ꯍꯥ ꯇꯥꯢꯌꯦ ꯀꯔꯤ ꯇꯧꯔꯤꯅꯣ ꯅꯪꯗꯤ
ꯅꯪ ꯈꯣꯟꯖꯦꯜ ꯇꯥꯗꯦꯅꯦ
ꯑꯣ
ꯇꯥꯔꯕꯣ
ꯇꯥꯕꯔꯥ
ꯑꯥ ꯇꯥꯔꯦ ꯇꯥꯔꯦ
ꯑꯥ ꯀ꯭ꯔꯤ ꯇꯧꯕ꯭ꯔꯣ
ꯀꯝꯇ ꯇꯧꯗꯦ ꯃꯔꯣ
ꯅꯠꯇꯦ
ꯍꯥꯥ
ꯅꯠꯇꯦ
ꯦ ꯃꯔꯣ
ꯅꯠꯇꯦꯕ
ꯍꯜꯂꯣ
ꯇꯥꯕ꯭ꯔꯣ
ꯒꯔꯤ ꯃꯈꯣꯜ ꯉꯥꯛꯇ ꯇꯥꯏ
ꯍ ꯑꯩ ꯈꯣꯟꯅꯤ
ꯅꯪ ꯈꯣꯟꯗꯤ ꯇꯥꯢ ꯒꯔꯤ ꯃꯈꯣꯟ ꯇꯥꯢ
ꯇꯥꯕ꯭ꯔꯣ
ꯆꯥꯛ ꯆꯥꯔꯕꯣ
ꯆꯥꯔꯦ ꯅꯪꯗꯤ
ꯑꯁ ꯅꯪ ꯈꯣꯟ ꯐꯖꯥꯟꯅ ꯇꯥꯗꯦꯅꯦ ꯇꯥꯗꯦꯅꯦ
ꯑꯌꯥ ꯍꯜꯂꯣ ꯇꯥꯕ꯭ꯔꯥ
ꯇꯥꯕ꯭ꯔꯣ
ꯇꯥꯏꯌꯦ ꯑꯩꯗꯤ
ꯖꯦꯃꯥꯏꯔꯣ
ꯅꯠꯇꯦ ꯍꯥꯏꯔꯒ
ꯑꯣ ꯑꯣ ꯀꯩ ꯌꯦꯟꯁꯥꯡ ꯆꯥꯔꯒꯦ
ꯑꯁ ꯗꯥꯜ ꯆꯥꯢꯌꯦ
ꯍꯥ
ꯗꯥꯜ ꯗꯥꯜ
ꯀꯩꯅꯣ ꯑꯩꯒꯤ ꯅꯦꯠꯋꯥꯛꯂꯥ ꯅꯪꯒꯤ ꯅꯦꯠꯋꯥꯛꯔꯥ
ꯅꯪꯒꯤ ꯅꯦꯠꯋꯥꯛꯅ ꯃꯥꯜꯂꯦ ꯑꯩꯒꯤꯗꯤ ꯐꯨꯜ ꯐꯪꯕꯅꯦ ꯅꯦꯠꯋꯥꯛ
ꯕꯣ ꯇꯧꯗ ꯀꯩꯀꯩ ꯇꯧꯔꯤꯅꯣ ꯌꯨꯝꯗ
ꯍꯥ
ꯎꯝ
ꯍ ꯍꯥ
ꯀꯩꯀꯩ ꯊꯕꯛ ꯇꯧꯔꯤꯅꯣ
ꯀꯣꯂꯦꯖ ꯀꯥꯔꯤꯌꯦ
ꯑꯣ ꯀꯩ ꯀꯨꯂꯦꯖ ꯆꯠꯄ꯭ꯔꯥ
ꯗꯤ ꯌꯦꯝ ꯗ
ꯍꯜꯂꯣ
ꯇꯥꯕ꯭ꯔꯥ
ꯀꯩ ꯀꯣꯂꯦꯁꯗ ꯇꯝꯕ꯭ꯔꯥ
ꯗꯤꯑꯦꯝ ꯗꯤꯑꯦꯝ
ꯗꯥꯕ꯭ꯔꯣ
ꯇꯥꯏꯌꯦ ꯑꯩꯗꯤ ꯑꯌꯥ
ꯑ ꯅꯦꯠꯋꯥꯛꯁꯦ ꯌꯥꯝ ꯑꯁ ꯐꯨꯜꯗꯤ ꯂꯩꯅꯦ ꯑꯩ ꯅꯦꯋꯥꯛꯁꯦ
ꯑꯩꯒꯤꯁꯨꯅꯦ ꯇꯥꯗꯕ ꯁꯥꯕ꯭ꯔ ꯅꯪꯅ
ꯇꯥꯏꯗ ꯍꯧꯖꯤꯛꯇꯤ ꯇꯥꯏ ꯑꯃꯨꯛꯀ ꯇꯥꯗꯕ
ꯑꯥ
ꯑꯣ ꯍꯧꯖꯤꯛꯀꯤ ꯇꯥꯔꯦ ꯐꯖꯅ ꯀꯥꯏ ꯂꯩꯕ꯭ꯔꯥ
ꯍꯣꯁꯇꯦꯜꯗ ꯍꯥꯏꯕꯗꯤ
ꯀꯩ ꯑ ꯃꯐꯝ
ꯏꯝꯐꯥꯜ
ꯅꯥ
ꯏꯝꯐꯥꯜ
ꯏꯝꯐꯥꯜ ꯀꯥꯏ ꯋꯥꯏꯗ
ꯑꯩꯔꯣ
ꯎꯝ
ꯍꯣꯁꯇꯦꯜꯗꯅꯦ ꯍꯥꯏꯔꯒ
ꯍꯥ
ꯍꯥꯏ ꯍꯥꯏꯕ ꯍꯥꯏꯗꯣꯛꯄ ꯌꯥꯗꯦ
ꯑꯦ ꯆꯨꯝꯅ ꯍꯪꯉꯒ ꯂꯥꯛꯑꯣꯏꯅꯦ ꯆꯨꯝꯅ ꯍꯪꯕꯅꯦ
ꯑꯗꯨ ꯑꯣꯏꯔꯁꯨ
ꯑꯩꯁꯨ ꯏꯝꯐꯥꯜꯗ ꯂꯩꯕ ꯑꯗꯨꯒꯤ ꯆꯨꯝꯅ ꯍꯪꯕꯅꯦꯗ
ꯍꯣꯏꯅꯤ ꯊꯥꯡꯃꯩꯕꯟ
ꯍꯥ
ꯊꯥꯡꯃꯩꯕꯟ
ꯆꯤꯡꯊꯟ ꯍꯥꯏꯕ꯭ꯔꯥ
ꯊꯥꯡꯃꯩꯕꯥꯟ
ꯑꯥ ꯅꯈꯣꯟ ꯐꯖꯟ ꯇꯥꯗꯦꯅꯦ ꯑꯃꯨꯛꯀ
ꯍꯌꯥ ꯀ꯭ꯔꯤꯒꯤꯔꯥ
ꯎꯝ
ꯇꯥꯕ꯭ꯔꯥ ꯍꯧꯖꯤꯛꯇꯤ
ꯀꯩꯀꯩ ꯃꯈꯣꯟꯅꯣ ꯇꯥꯔꯤꯁꯤꯕꯨ
ꯅꯪꯒꯤ ꯐꯣꯟ ꯅ ꯃꯥꯜꯂꯦ
ꯑꯁ ꯈꯪꯗꯦ ꯁꯤ ꯅꯦꯠꯋꯥꯛꯅꯔꯥ ꯅꯦꯠꯋꯥꯛꯄꯨꯗꯤ ꯐꯨꯜ ꯂꯩꯕ ꯈꯣꯟꯅ ꯀꯣꯟꯅ ꯇꯥꯗꯕ ꯐꯣꯟꯅꯔ ꯈꯪꯗ꯭ꯔꯦ
ꯎꯝ
ꯀꯣꯂꯦꯖ ꯆꯠꯇ꯭ꯔꯣ ꯍꯖꯤꯛ
ꯍꯣꯏ ꯉꯔꯥꯡ ꯐꯨꯠꯕꯣꯜ ꯌꯦꯡꯕꯒꯤ ꯆꯠꯇ꯭ꯔꯦ ꯊꯦꯡꯅ ꯍꯧꯒꯠꯄꯒꯤ ꯍꯥ
ꯎꯝ
ꯍꯥꯥ ꯑꯦ ꯅꯈꯣꯟ ꯐꯖꯅ ꯇꯥꯗꯦ ꯑꯩꯗꯤ
ꯔꯦꯒꯨꯂꯔ ꯅꯠ
ꯇꯥ ꯍꯥ
ꯗꯤꯑꯦꯝꯒꯨꯝꯕ ꯀꯥꯕ ꯌꯥꯗ꯭ꯔꯥ
ꯍꯣꯏ ꯗꯤꯑꯦꯝꯗꯅꯦ
ꯗꯤꯑꯦꯝꯗꯔꯣ
ꯎꯝ
ꯍꯜꯂꯣ
ꯇꯥꯕ꯭ꯔꯥ
ꯑꯣ ꯇꯔꯦ ꯑꯁ ꯀꯩ ꯅꯦꯠꯋꯥꯛ ꯅꯣꯗ ꯅꯨꯡꯉꯥꯏꯇꯦꯗ ꯅꯨꯡꯉꯣꯏꯁꯤ
ꯎꯝ ꯑꯗꯨꯅꯦ ꯎꯝ ꯗꯤꯌꯦꯝꯗꯅ
ꯅꯦꯠꯋꯥꯥꯛꯇꯤ ꯐꯨꯜ ꯂꯩꯔꯒ ꯇꯥꯗꯦꯅꯦ
ꯀꯔꯤꯒꯤꯔꯀꯣ
ꯔꯦꯟꯗ ꯂꯩꯕ꯭ꯔꯥ
ꯍꯣꯁꯇꯦꯜꯗ ꯍꯥꯏꯔꯒ ꯍꯣꯁꯇꯦꯜꯗꯅꯦ
ꯑꯣ ꯍꯣꯁꯇꯦꯜꯗ ꯐꯣꯟ ꯄꯥꯏꯍꯟꯕ꯭ꯔꯣ
ꯍꯣꯏꯅꯦ
ꯅꯪ ꯁꯒꯩꯏꯗꯣ ꯖꯦꯃꯍꯤꯃꯥꯂꯦꯅꯦ
ꯂꯦꯡꯃꯅꯦ
ꯔꯣꯡꯃꯩ ꯂꯣꯟ ꯈꯪꯕ꯭ꯔꯥ
ꯈꯪꯢꯅ
ꯍꯥ
ꯈꯪꯉꯦ
ꯅꯪ ꯂꯩꯔꯤꯁꯦ ꯁꯣꯔꯣꯛ ꯃꯅꯥꯛꯇꯥꯔꯥ ꯒꯔꯤ ꯃꯌꯥꯝ ꯒꯔꯤ ꯃꯈꯣꯟ ꯌꯥꯝ ꯇꯥꯢꯑꯦꯅꯦ
ꯍꯣꯏ
ꯅꯪ ꯂꯩꯔꯤꯗꯨꯣ ꯀꯥꯏ ꯋꯥꯏ ꯅꯣ ꯑꯃꯨꯛꯀ ꯍꯥꯏꯒꯦꯔꯥ
ꯊꯥꯡꯃꯩꯕꯟ ꯊꯥꯡꯃꯩꯕꯟ
ꯊꯥꯡꯃꯩꯕꯟ ꯑꯣ ꯑꯩꯁꯨ ꯊꯥꯡꯃꯩꯕꯟꯅꯤ ꯂꯩꯕ
ꯑꯁ ꯉꯁꯥꯏ ꯎꯕꯅꯦ ꯑꯩ ꯅꯪꯕꯨ
ꯀꯥꯏ ꯋꯥꯢꯗꯅꯣ ꯀꯔꯝꯕ ꯔꯦꯟꯗꯅꯣ ꯅꯪ ꯂꯩꯔꯤꯁꯦ
ꯔꯦꯟꯗ ꯅꯠꯇꯦ ꯑꯌꯥ
ꯀꯔꯝꯕ ꯀꯥꯏ ꯋꯥꯢꯗꯅꯣ
ꯍꯥꯏꯗꯣꯛ ꯍꯩ ꯍꯥꯏꯕꯤꯔꯣꯏ ꯑꯩ
ꯑꯁ ꯂꯣꯢꯔꯦꯍꯦ
ꯌꯥꯔꯣꯏꯕ
ꯁꯤ ꯑꯦ ꯁꯦꯝꯕ꯭ꯂꯤ ꯍꯣꯜ ꯍꯣꯜ ꯃꯅꯥꯛꯇꯔꯥ
ꯍꯥ
ꯑꯦꯁꯑꯦꯝꯕ꯭ꯂꯤ ꯍꯣꯜ ꯃꯅꯤꯡꯗ ꯍꯣꯁꯇꯦꯜꯒꯨꯝꯕ ꯂꯩꯕ꯭ꯔꯣ
ꯍꯣꯏ
ꯀꯔꯨꯡ ꯁꯥꯢꯠꯇꯔꯣ
ꯍꯣꯏ
ꯁꯤ ꯑꯣꯛꯇꯣ ꯄꯥꯀꯤꯡ ꯂꯩꯕ ꯃꯐꯝꯗꯨ ꯈꯪꯕ꯭ꯔꯥ
ꯍꯣꯏ
ꯍꯜꯂꯣ
ꯇꯥꯕꯔꯥ
ꯑꯣ ꯇꯥꯔꯦ
ꯎꯝ ꯑꯩꯗꯤ ꯅꯪꯒꯤ ꯃꯈꯣꯟ ꯇꯥꯏꯌꯦꯕ ꯍꯥ
ꯊꯥꯡꯃꯩꯕꯟꯒꯤ ꯑꯣꯇꯣ ꯄꯥꯔꯀꯤꯡ ꯂꯩꯕꯗꯣ
ꯑꯥ
ꯈꯪꯕꯔꯥ ꯑꯗꯣ ꯍꯜꯂꯣ
ꯑꯦ ꯇꯥꯕꯔꯣ
ꯇꯥꯕꯔꯣ
ꯍꯦꯜꯂꯣ
ꯅꯦꯠꯋꯥꯔꯛꯁꯦ ꯀꯣꯜ ꯇꯧꯕ ꯅꯨꯡꯉꯥꯏꯇꯦꯗ
ꯅꯦꯠꯋꯥꯔꯛꯅꯔꯥ ꯀꯥꯔꯤꯔꯥ ꯈꯪꯗ꯭ꯔꯦ ꯑꯩ ꯒꯌ꯭ꯥꯟ ꯃꯦꯟ ꯇꯥꯗ꯭ꯔꯦ
ꯈꯪꯗ꯭ꯔꯦꯗꯥ ꯅꯦꯠꯋꯥꯔꯛꯁꯦ
ꯅꯪꯗꯤ ꯁꯦꯃꯦꯁ꯭ꯇꯔ ꯀꯌꯥꯅꯣ
ꯑꯣꯛꯇꯣ ꯄꯥꯔꯀꯤꯡ ꯂꯩꯕꯗꯣ ꯈꯪꯕ꯭ꯔꯥ
ꯈꯪꯉꯦꯕꯥ
ꯇꯥꯕꯔꯣ
ꯇꯥꯏꯌꯦ ꯇꯥꯏꯌꯦ ꯑꯣꯛꯇꯣ ꯄꯥꯔꯀꯤꯡ ꯂꯩꯕꯗꯣ ꯈꯪꯕ꯭ꯔꯥ
ꯈꯪꯉꯦ ꯍꯥꯏꯔꯒ
ꯍꯥ
ꯈꯪꯉꯦꯕ
ꯑꯗꯨꯒꯤ ꯃꯈꯥ ꯀꯨꯝꯕ꯭ꯔꯥ ꯑꯗꯨꯒ ꯃꯊꯛꯇ ꯀꯨꯝꯕ꯭ꯔꯥ ꯁꯥꯏꯗꯇ ꯊꯣꯛꯄ꯭ꯔꯥ ꯀꯥꯏꯋꯥꯏꯗ ꯊꯣꯛꯄꯅꯣ
ꯑꯩ ꯈꯪꯗꯦ ꯍꯥꯏꯕ ꯍꯥꯏꯕ ꯍꯩꯇꯦ
ꯃꯅꯤꯡ ꯑꯣꯛꯇꯣ ꯄꯥꯔꯀꯤꯡꯗꯒꯤ ꯀꯨꯝꯕ꯭ꯔꯥ
ꯍꯣꯏ ꯁꯥꯏꯗꯇꯅꯦ
ꯁꯥꯏꯗꯇ
ꯎꯝ ꯆꯠ ꯊꯥꯔꯣꯟ ꯅꯠꯇꯕ ꯀꯔꯤ ꯇꯥꯔꯨꯡ ꯇꯥꯔꯨꯡ ꯆꯠꯅꯤꯡꯉꯥꯏ ꯒꯤ ꯂꯝꯕꯤꯗꯣ
ꯑꯣ ꯑꯣ ꯑꯁ ꯈꯪꯒꯦ ꯇꯧꯋꯦꯅꯦ
ꯎꯝ
ꯍꯣꯔꯦꯟ ꯀꯣꯜꯇꯧꯔꯛ ꯀꯦ ꯕꯣꯜ ꯁꯥꯟꯅꯕ ꯊꯣꯛꯄꯀꯥꯟꯗ
ꯁꯦꯃꯦꯁ꯭ꯇꯔ ꯀꯌꯥꯅꯣ ꯅꯪꯗꯤ
ꯀꯣꯂꯦꯖ ꯅꯠꯇꯦ ꯏꯆꯦ
ꯀꯔꯤ ꯑꯗꯨ ꯑꯣꯏꯔꯥꯗꯤ
ꯏꯂꯦꯕꯦꯟ ꯅꯦ
ꯍꯥ
ꯇꯥꯕꯔꯣ
ꯇꯥꯏꯌꯦ
ꯏꯂꯦꯕꯦꯟ ꯅꯦ
ꯏꯂꯦꯕꯦꯟ
ꯎꯝ
ꯀ꯭ꯂꯥꯁ ꯏꯂꯦꯕꯦꯟ
ꯁꯤ ꯁꯤ ꯈꯪꯕ꯭ꯔꯥ
ꯍꯥ
ꯍꯂꯣ
ꯇꯥꯕꯔꯣ꯫
ꯍꯜꯂꯣ꯫
ꯇꯥꯕ꯭ꯔꯣ꯫
ꯁꯤꯁꯤꯗꯣ ꯈꯪꯕ꯭ꯔꯥ꯫
ꯁꯤꯁꯤ__
ꯑꯥ꯫
ꯀꯩ ꯀꯩꯅꯣ꯫
ꯁꯟꯖꯦꯟ ꯑꯥ ꯆꯦꯀꯣꯟ ꯁꯥꯏꯗ ꯂꯩꯕꯗꯣ꯫
ꯑꯥ ꯁ꯭ꯀꯨꯨꯜ__
ꯑꯥ ꯗꯨꯗ ꯇꯝꯕ꯫
ꯑꯥ ꯑꯁ ꯌꯥꯝꯅ ꯀꯔꯤꯔꯥ꯫
ꯗꯤ ꯑꯦꯝꯗꯤ ꯀꯥꯕ ꯍꯧꯈ꯭ꯔꯦꯀꯣ꯫
ꯍꯧꯈ꯭ꯔꯦ꯫
ꯀꯩꯒꯤ ꯆꯠꯇ꯭ꯔꯤꯅꯣ꯫
ꯑꯩꯗꯤ ꯉꯔꯥꯡ ꯐꯨꯠꯕꯣꯜ ꯁꯥꯟꯅꯕ꯫ ꯌꯦꯡꯕꯒꯤꯀꯣ ꯐꯨꯕꯣꯜ ꯌꯦꯡꯕꯒꯤ꯫
ꯍꯥꯥ꯫
ꯏꯪꯅ ꯍꯧꯒꯠꯄ ꯍꯥ꯫
ꯑꯁ ꯄꯨꯡ ꯀꯌꯥ ꯇꯨꯝꯕ꯭ꯔꯥ ꯉꯔꯥꯡ
ꯑꯩ ꯑꯌꯨꯛ__ ꯑꯥ ꯏꯪꯂꯦꯟꯒ ꯃꯦꯛꯁꯤꯀꯣ ꯁꯥꯟꯅꯕꯗꯣ__ ꯁꯥꯟꯅꯕ ꯂꯣꯏꯔꯒ ꯑꯗꯨ ꯇꯨꯝꯔꯒ ꯍꯧꯖꯤꯛ ꯑꯥ__ ꯍꯣꯏ ꯍꯩꯒꯠꯄ__
ꯑꯗꯨꯝ__ ꯍꯥ꯫
ꯅꯪꯗꯤ ꯀꯅꯥ ꯁꯞꯄꯣꯔꯠ ꯇꯧꯕ꯭ꯔꯣ꯫
ꯀꯥꯏ ꯇꯥꯏ
ꯀꯅꯥ ꯁꯞ
ꯃꯨꯛꯀ ꯍꯥꯏꯒꯦꯔꯥ ꯍꯥ꯫
ꯀꯅꯥꯕꯨ ꯁꯞꯄꯣꯔꯠ ꯇꯧꯕ꯭ꯔꯣ ꯍꯥꯏꯕ꯫
ꯀꯣꯜ ꯇꯧꯕ ꯅꯨꯡꯉꯥꯏꯇꯦꯀꯣ ꯅꯦꯋꯥꯛꯁꯦ꯫
ꯌꯥ ꯅꯪꯒꯤ ꯐꯣꯟ ꯅꯃꯜꯂꯦ꯫
ꯕꯦꯇꯔ ꯀꯣ ꯑꯣꯐꯂꯥꯏꯟ ꯍꯨꯝ ꯍꯨꯝ꯫
ꯄꯤꯌꯣ ꯀ꯭ꯔꯤ ꯏꯟꯁꯥꯡ ꯆꯥꯕ꯭ꯔꯣ꯫
ꯑꯁ ꯆꯥꯛ ꯆꯥꯗ꯭ꯔꯤꯗ꯫
ꯍꯥ꯫
ꯆꯥꯛ ꯆꯥꯗ꯭ꯔꯤꯕꯥ꯫
ꯀ꯭ꯔꯤꯒꯤ꯫ ꯀ꯭ꯔꯤꯒꯤꯅꯣ꯫
ꯍꯧꯒꯠꯇ꯭ꯔꯤꯌꯦ꯫
ꯑꯁ ꯊꯦꯡꯉꯦ ꯍꯧꯒꯠꯂꯣ꯫
ꯇꯨꯃ ꯂꯩꯕꯅꯦ꯫
ꯅꯨꯄꯥ ꯃꯟꯗꯦ ꯅꯪꯗ꯭ꯔꯦ꯫ ꯃꯤ ꯑꯣꯏꯔꯣꯏ꯫ ꯃꯤ ꯑꯣꯏꯕ ꯍꯧꯅꯑꯣ ꯂꯥꯏꯔꯤꯛ ꯀꯟꯅ__ ꯄꯑꯣ꯫
ꯀꯩꯑꯕꯥ